ꯇꯕꯔꯣ꯫ ꯇꯥꯕꯔꯣ
ꯇꯥꯏꯌꯦ
ꯐꯖꯅ ꯁꯦꯡꯅ ꯇꯥꯕ꯭ꯔꯣ
ꯇꯥꯏꯌꯦ ꯇꯥꯏꯌꯦ ꯐꯖꯅ ꯁꯦꯡꯅ ꯇꯥꯏ ꯃꯌꯦꯛ ꯁꯦꯡꯅ
ꯎꯝ ꯀꯃꯥꯏ ꯀꯃꯥꯏ ꯇꯧꯔꯤꯒꯦ ꯅꯪꯕꯨ ꯅꯨꯡꯉꯥꯏꯔꯤꯕꯣ
ꯅꯨꯡꯉꯥꯏꯔꯤꯌꯦ ꯅꯪꯗꯤ ꯀꯃꯥꯏ ꯀꯃꯥꯏ ꯇꯧꯔꯤ ꯀ꯭ꯂꯥꯁꯇꯤ ꯑꯗꯨꯝ ꯆꯠꯄ꯭ꯔꯥ ꯀꯃꯥꯏ ꯇꯧꯏ
ꯎꯝ ꯌꯥꯝ ꯅꯨꯡꯉꯥꯏꯔꯤ ꯑꯩꯁꯨ ꯑꯗꯣ ꯑꯩꯈꯣꯏ ꯀ꯭ꯂꯥꯁꯇꯤ ꯉꯁꯤꯗꯤ ꯇꯧꯗ꯭ꯔꯦ ꯅꯍꯥꯟ ꯃꯈꯩꯕꯨꯗꯤ ꯑꯗꯨꯝ ꯇꯧꯕꯅꯦꯕ ꯑꯗꯣ ꯉꯁꯤꯗꯤ ꯃꯣꯏ ꯈꯨꯗꯣꯡꯆꯥꯥꯗꯕ ꯑꯃ ꯂꯩꯌꯦꯅ ꯀ꯭ꯂꯥꯁꯁꯦ ꯇꯧꯔꯔꯣꯏꯅ ꯍꯥꯏꯔꯛꯑꯕ ꯑꯗꯨꯏꯗꯨꯒꯤ ꯉꯁꯤꯗꯤ ꯇꯧꯗꯕꯤꯗ ꯑꯣꯏꯅ ꯂꯩꯔꯦ ꯅꯪꯗꯤ ꯀ꯭ꯂꯥꯁ ꯆꯠꯄ꯭ꯔꯣ ꯀꯃꯥꯏ ꯇꯧꯒꯦ
ꯑꯩꯁꯨ ꯉꯁꯤꯗꯤ ꯆꯠꯇ꯭ꯔꯦ ꯀꯩꯅꯣ ꯇꯧꯔꯦꯅ ꯐꯔꯛ ꯇꯥꯕ ꯑꯃ ꯂꯩꯔꯦꯅ ꯅꯈꯣꯏꯒꯤ ꯄꯩꯈꯥꯗꯤ ꯀꯌꯥꯝ ꯋꯥꯠꯂꯤ
ꯑꯩꯈꯣꯏ ꯄꯩꯈꯥꯁꯦ ꯀꯨꯏꯗ꯭ꯔꯦꯗ ꯊꯥ ꯃꯨꯛꯇ ꯉꯥꯏꯁꯜꯂꯛꯑꯦ ꯑꯗꯣ ꯂꯥꯏꯔꯤꯛꯇꯤ ꯑꯝꯇ ꯄꯥꯕ ꯍꯧꯗ꯭ꯔꯤꯕ ꯈꯔꯒ ꯁꯥꯡꯅ ꯇꯧꯍꯟꯅꯤꯡꯉꯤ ꯇꯧꯔꯤꯁꯦ ꯅꯠꯇ꯭ꯔꯗꯤ ꯅꯪꯗꯦ ꯍꯥꯏꯕ ꯍꯦꯛꯇ ꯂꯥꯏꯔꯤꯛꯁꯦ ꯑꯗꯨꯝ ꯄꯥꯔꯛꯇꯕꯒꯤ ꯅꯪꯕꯨ ꯆꯥꯛꯀ ꯆꯥꯛ ꯌꯦꯟꯁꯥꯡꯒꯗꯤ ꯆꯥꯔꯕꯣ
ꯆꯔꯦ
ꯀꯩ ꯌꯦꯟꯁꯥꯡ ꯆꯥꯔꯕ
ꯑꯩꯗꯣ ꯉꯁꯤ ꯏꯃꯥꯟꯅꯕꯤ ꯈꯔ ꯄꯨꯟꯁꯦꯅ ꯄꯨꯜꯂꯨꯗꯅ ꯌꯦꯟ ꯊꯣꯡꯕ ꯆꯥꯔꯦ ꯅꯪꯗꯤ ꯀꯔꯤ ꯆꯥꯔꯝꯃꯣ
ꯑꯣ ꯑꯗꯨꯗꯤ ꯃꯥꯟꯅꯩꯌꯦ ꯑꯩꯁꯨ ꯌꯦꯟ ꯊꯣꯡꯕ ꯆꯥꯏꯌꯦ ꯌꯦꯟ ꯊꯣꯡꯕꯗꯣ ꯆꯥꯗꯕ ꯀꯨꯏꯔꯦꯅ ꯉꯁꯤꯗꯤ ꯑꯝꯇ ꯆꯥꯁꯦꯅꯅꯦ ꯌꯦꯟꯁꯦ ꯊꯣꯡꯖꯜꯂꯦ ꯑꯗꯨꯏꯗꯨꯒ ꯍꯥꯎꯅ ꯆꯥꯕꯅꯤ ꯄꯨꯛꯁꯨ ꯄꯣꯛꯈꯥꯏꯗꯣꯔꯦ ꯍꯥꯏꯕ ꯌꯣꯡ ꯌꯥꯝ ꯆꯥ ꯆꯁꯜꯂꯦꯕ ꯌꯦꯟꯁꯦ ꯑꯗꯨꯏꯗꯨꯒꯤ ꯃꯣꯔꯣꯛꯁꯨ ꯁꯥꯗꯤ ꯁꯥꯕ ꯑꯗꯨꯑꯣꯏꯁꯨ ꯑꯗꯨꯝ ꯍꯥꯎꯋꯦꯕ ꯏꯟꯁꯥꯡꯗꯣ ꯃꯣꯔꯣꯛ ꯁꯥꯕꯅ ꯍꯦꯟꯅ ꯄꯥꯝꯕꯗꯣ ꯑꯗꯨꯒꯤ ꯅꯣꯏꯗꯤ ꯃꯣꯔꯣꯛ ꯁꯥꯗ꯭ꯔꯣ ꯅꯪꯗꯤ ꯃꯣꯔꯣꯛ ꯁꯥꯕ ꯆꯥꯕ ꯉꯝꯕ꯭ꯔꯣ
ꯃꯣꯔꯣꯛꯇꯣ ꯑꯩꯁꯨ ꯆꯥꯔꯨꯗꯕ ꯀꯨꯏꯔꯦ ꯑꯗꯣ ꯉꯁꯤꯕꯨꯗꯤ ꯈꯔ ꯁꯥꯅ ꯆꯥꯁꯤꯟꯈꯔꯦ ꯑꯁꯥꯕꯨꯗ ꯆꯥꯗꯕ ꯀꯨꯏꯔꯦꯅ ꯀꯥꯂꯦꯖꯥꯒ ꯃꯀꯟꯒ ꯇꯧꯔꯒ ꯃꯦꯠꯄ ꯑꯃ ꯇꯧꯔꯒꯅꯦ ꯐꯖꯅ ꯆꯥꯈ꯭ꯔꯦ ꯑꯩꯁꯨ
ꯑꯁ ꯑꯗꯨ ꯍꯥꯎꯕꯅꯤꯅꯦ ꯀꯥꯂꯦꯖꯥꯒ ꯃꯀꯟꯒ ꯇꯧꯕꯁꯦ ꯃꯤ ꯍꯥꯏꯅꯔꯤꯕꯅꯤ ꯑꯗꯨꯗꯨꯒꯅꯦ ꯑꯩꯗꯤ ꯌꯦꯟ ꯊꯣꯡꯕꯁꯦ ꯆꯥꯔꯤꯀꯥꯟꯁꯤꯗꯁꯨꯅꯦ ꯁꯧꯒ꯭ꯔꯤ ꯊꯣꯡꯕꯁꯦ ꯁꯨ ꯑꯃꯨꯛ ꯑꯃꯨꯛ ꯆꯥꯅꯤꯡꯉꯛꯑꯦ ꯍꯥꯏꯕ ꯃꯥꯗꯤ ꯍꯥꯎꯏꯗꯅ ꯁꯧꯒ꯭ꯔꯤꯁꯤ ꯌꯦꯟ ꯑꯃ ꯉꯧꯔꯒ ꯁꯧꯒ꯭ꯔꯤ ꯑꯃ ꯊꯣꯡꯕ ꯑꯗꯨ ꯌꯥꯝ ꯄꯛꯅꯗ꯭ꯔꯣ ꯑꯗꯨꯃꯥꯏꯅ ꯁꯨ ꯑꯃꯨꯛ ꯑꯃꯨꯛ ꯆꯥꯅꯤꯡꯉꯛꯏꯉꯣ
ꯎꯝ ꯎꯝ ꯎꯝ ꯄꯥꯏꯔꯒꯦ ꯎꯝ ꯇꯠꯈ꯭ꯔꯦ ꯇꯠꯈ꯭ꯔꯦ
ꯀꯔꯤ ꯇꯧꯔꯤꯅꯣ ꯅꯪꯗꯣ ꯇꯨꯃꯤꯠꯂꯩꯗꯨꯕꯨ
ꯑꯣ ꯑꯩꯗꯣ ꯁꯣꯝꯗ ꯀꯩꯅꯣꯃ ꯇꯧꯍꯧꯔꯛꯄ ꯑꯗꯨꯒꯤꯅꯦ
ꯑꯣ ꯑꯁ ꯅꯪꯁꯤ ꯍꯧꯖꯤꯛꯄꯨ ꯊꯕꯛ ꯌꯥꯝ ꯆꯤꯜꯂꯤꯕ꯭ꯔꯣ ꯀꯃꯥꯏꯅ ꯇꯧꯔꯤꯒꯦ
ꯑꯩꯗꯣ ꯍꯧꯖꯤꯛꯀꯥꯟꯁꯦ ꯊꯕꯛꯄꯨꯗꯤ ꯈꯔ ꯑꯗꯨꯝ ꯆꯤꯂꯦ ꯑꯗꯨꯒ ꯍꯣꯏ ꯊꯕꯛꯇꯣ ꯈꯔ ꯆꯤꯟꯕꯒꯤꯅꯦ ꯑꯁ ꯂꯩꯊꯣꯛꯅꯕ ꯍꯣꯠꯅꯕꯗ ꯋꯥꯕꯅ ꯍꯣꯏ ꯑꯩꯗꯣ ꯉꯁꯤ ꯊꯕꯛ ꯑꯃ ꯆꯠ ꯁꯦꯡꯅꯗꯤ ꯍꯥꯏꯅꯕꯅꯦꯕ ꯑꯗꯨꯅ ꯑꯩꯗꯨ ꯀꯟꯅ ꯀꯩꯅꯣ ꯇꯧꯗꯅ ꯍꯣꯠꯅꯔꯤꯕꯅꯤ
ꯑꯣ ꯑꯗꯨ ꯐꯒꯦ ꯅꯪ ꯃꯇꯝꯗꯨꯁꯨ ꯑꯃꯨꯛ ꯇꯧꯔꯒ ꯂꯩ
ꯁ ꯅꯪꯍꯥꯏ ꯂꯣꯏꯁꯤꯗꯅꯗꯤ ꯐꯔꯦ ꯅꯪ ꯀꯌꯥꯝꯗꯤ ꯂꯥꯄꯅꯣ ꯅꯪ ꯆꯠꯇꯣꯏꯁꯤꯅ ꯄꯨꯡ ꯀꯌꯥꯝ
ꯍꯣꯏ ꯑꯗꯨ ꯑꯩꯗꯣ ꯆꯠꯂꯒꯦꯅ ꯑꯗꯨ ꯂꯣꯏꯁꯤꯜꯂꯝꯃꯕꯅꯦꯕ ꯑꯗꯨꯗ ꯅꯪꯁꯨ ꯐꯣꯟ ꯇꯧꯁꯤꯜꯂꯛꯄꯗꯨꯗ ꯋꯥꯔꯤꯗꯣ ꯁꯥꯟꯅꯗꯕ ꯀꯨꯏꯔꯕꯅꯤꯅ ꯁꯥꯟꯅꯅꯤꯡꯗꯅ ꯑꯩꯁꯤ ꯅꯪꯒꯝꯃ ꯋꯥꯔꯤ ꯁꯥꯟꯅꯔꯤꯕꯅꯤ
ꯍꯣꯏ ꯏꯕꯥꯅꯤꯁꯨ ꯋꯥꯔꯤ ꯁꯠꯅ ꯁꯥꯟꯅꯁꯦ ꯍꯥꯏ ꯀꯨꯏꯔꯦ ꯅꯣꯡꯃ ꯑꯃꯇ ꯐꯖꯅ ꯄꯨꯜꯂꯒ ꯆꯥꯛ ꯑꯃ ꯆꯥꯃꯤꯟꯅꯔꯒ ꯀꯣꯏꯕꯒꯗꯨ ꯆꯠꯂꯨꯁꯦ ꯀꯨꯏꯌꯦ ꯆꯠꯇꯕ
ꯍꯣꯏ ꯆꯠꯂꯨꯁꯤ ꯅꯣꯡꯃ ꯎꯅꯗꯕꯁꯨ ꯀꯨꯏꯔꯕꯅꯤꯅ ꯐꯖꯅ ꯀꯩꯅꯣꯃꯒꯥ ꯆꯥꯃꯤꯟꯅꯔꯒ ꯑꯗꯨꯃꯥꯏꯅ ꯆꯠꯁꯤ ꯀꯨꯏꯔꯦꯗꯅ ꯑꯩꯈꯣꯏꯁꯨ ꯄꯨꯟꯗꯕ
ꯍꯣꯏ ꯐꯗꯠ ꯐꯗꯠ ꯇꯧꯔꯒꯁꯨ ꯑꯝꯇ ꯂꯥꯛꯀꯅꯨꯁꯦ ꯑꯗꯨ ꯅꯪꯗꯣ ꯑꯗꯨꯝ ꯊꯣꯛꯈ꯭ꯔꯗꯣꯏꯔꯣ ꯅꯠꯇ꯭ꯔꯒ ꯅꯪꯕꯨ ꯀꯃꯥꯏꯅ ꯇꯧꯔꯗꯣꯏꯅꯣ
ꯄꯣꯛꯈꯔꯥꯗꯣꯏꯔ
ꯑꯣ ꯍꯣꯏ ꯑꯗꯨꯗꯤ ꯐꯖꯅ ꯆꯠꯊꯣꯛꯎꯔꯣ ꯊꯣꯛꯑꯒ ꯑꯗꯣ ꯅꯪ ꯆꯠꯇꯣꯏꯁꯤꯕꯨ ꯅꯪ ꯅꯊꯪ ꯈꯔ ꯆꯠꯇꯣꯏꯔ ꯅꯠꯇ꯭ꯔ ꯀꯅꯥꯒ ꯆꯠꯇꯣꯏꯅꯣ
ꯑꯩꯗꯣ ꯏꯊꯟꯇ ꯆꯠꯀꯦꯅ ꯇꯧꯕꯅꯦ ꯑꯗꯨꯗ ꯑꯩꯒꯤ ꯃꯔꯨꯞ ꯑꯃꯁꯨ ꯃꯥꯁꯨ ꯆꯠꯄꯅꯤ ꯍꯥꯏꯕ ꯑꯗꯨꯗ ꯆꯠꯃꯤꯟꯅꯔꯁꯦꯅ ꯑꯩꯗꯣ ꯃꯥ ꯂꯥꯛꯄ ꯉꯥꯏꯔꯝꯃꯤꯕꯅꯤ
ꯑꯣ ꯌꯥꯝ ꯐꯔꯦꯅꯦ ꯑꯗꯨꯗꯤ ꯒꯥꯔꯤꯅ ꯒꯥꯔꯤ ꯃꯆꯥ ꯑꯆꯧꯕ ꯍꯧꯖꯤꯛꯁꯤꯕꯨ ꯒꯥꯔꯤꯕꯨ ꯆꯦꯟꯖꯥꯠꯂꯣ ꯆꯦꯜꯂꯤ ꯆꯦꯟꯗꯦꯁꯨ ꯌꯥꯝ ꯍꯥꯏꯅꯕꯅꯤꯅꯦ
ꯍꯣꯏ ꯉꯁꯤꯗꯣ ꯒꯥꯔꯤꯗꯣ ꯆꯦꯟꯕꯗꯣ ꯐꯔꯛ ꯇꯥꯔꯦꯅ ꯑꯩꯈꯣꯏꯗꯣ ꯒꯥꯔꯤ ꯃꯆꯥꯗ ꯆꯠꯂꯁꯦꯅ ꯍꯥꯏꯅꯕꯅꯤ
ꯑꯣ ꯍꯣꯏ ꯍꯣꯏ ꯒꯥꯔꯤ ꯃꯆꯥꯗ ꯆꯠꯂꯁꯨ ꯐꯖꯅ ꯇꯞꯅ ꯏꯪꯅ ꯊꯧꯔꯒ ꯆꯠꯂꯣ ꯍꯧꯖꯤꯛꯇꯤ ꯊꯦꯡꯖꯤꯟꯅꯕ ꯈꯣꯠꯆꯤꯟꯅꯕꯒꯤ ꯆꯥꯡꯁꯤꯁꯨ ꯌꯥꯝ ꯋꯥꯡꯈꯠꯂꯦꯗꯅ ꯑꯗꯩꯗꯤ ꯒꯥꯔꯤꯁꯦ ꯀꯟꯅ ꯀꯟꯅ ꯊꯧꯅꯔꯝꯃꯤꯅ ꯃꯤ ꯃꯈꯩꯁꯦ ꯊꯕꯛꯁꯦ ꯃꯥꯏ ꯃꯥꯏꯒꯤꯗꯣ ꯍꯥꯜꯂꯉꯥꯏ ꯇꯧꯅꯕꯗ ꯌꯥꯝꯅ ꯀꯩꯅꯣ ꯇꯧꯔꯦꯕ ꯈꯨꯗꯣꯡꯁꯦ ꯈꯔ ꯊꯤꯅꯔꯦꯕ ꯑꯗꯨꯗꯨꯅ ꯅꯪꯁꯨ ꯇꯞꯅ ꯏꯪꯅ ꯊꯧꯔꯒ ꯆꯠꯂꯣ ꯑꯗꯨ ꯑꯣꯏꯔꯗꯤ ꯐꯖꯅ ꯌꯧꯅꯕ
ꯍꯣꯏ ꯑꯗꯨꯅꯦ ꯍꯧꯖꯤꯛꯀꯥꯟꯁꯤ ꯈꯨꯗꯣꯡꯊꯤꯕ ꯌꯥꯝ ꯊꯣꯛꯅꯩ ꯒꯥꯔꯤ ꯊꯧꯕꯁꯤꯗ ꯅꯤꯌꯣꯝꯁꯤ ꯆꯨꯝꯅꯗ꯭ꯔꯕꯅꯤꯅ ꯀꯟꯅ ꯀꯟꯅ ꯊꯧꯅꯔꯒ ꯃꯥꯒꯤ ꯃꯥꯒꯤ ꯅꯪꯅꯅꯕ ꯍꯣꯠꯅꯕꯗ ꯀꯟꯅ ꯀꯟꯅ ꯊꯧꯅꯕꯅꯤꯅ ꯃꯌꯥꯝꯁꯦ ꯃꯁꯥ ꯃꯁꯥ ꯏꯁꯁꯥꯒꯤꯗꯪ ꯈꯟꯗꯅ ꯇꯞꯅ ꯇꯞꯅ ꯔꯨ ꯀꯩꯅꯣ ꯅꯤꯌꯣꯝ ꯉꯥꯛꯑꯒ ꯆꯠꯂꯗꯤ ꯐꯗꯣꯕ
ꯍꯣꯏꯌꯦ ꯃꯣꯏ ꯃꯈꯩꯁꯤ ꯃꯌꯥꯝꯅ ꯍꯥꯏꯕꯅꯦ ꯍꯥꯏꯔꯁꯨ ꯌꯥꯅꯗꯦ ꯑꯗꯨꯝ ꯑꯉꯥꯡ ꯃꯆꯥ ꯅꯨꯄꯥ ꯃꯆꯥ ꯃꯈꯩꯁꯤꯅ ꯈꯔꯁꯨ ꯍꯦꯟꯕ ꯇꯧꯔꯤꯁꯦ ꯑꯗꯨꯅ ꯈꯪꯗꯦꯅꯦ ꯀꯃꯥꯏꯅꯕꯨ ꯍꯥꯏꯗꯣꯏꯕꯅꯣ ꯃꯣꯏꯁꯨ ꯑꯩꯈꯣꯏꯅ ꯊꯤꯡꯉꯨꯕꯁꯨ ꯉꯝꯗꯦ ꯑꯗꯩꯗꯤ ꯒꯥꯔꯤ ꯃꯥ ꯃꯈꯣ ꯃꯈꯩꯁꯤꯁꯨꯅꯦ ꯍꯧꯖꯤꯛꯇꯤ ꯌꯥꯝ ꯌꯥꯝ ꯀꯟꯅꯔꯦꯕ ꯇꯨꯝꯃꯤꯀꯥꯟꯁꯤꯗꯁꯨ ꯌꯥꯝ ꯅꯨꯡꯉꯥꯏꯇꯦꯕ ꯃꯈꯣꯟꯁꯦ ꯁꯥꯒꯠꯂꯀꯥꯟꯁꯤꯗꯁꯨ ꯇꯥꯅꯤꯡꯗꯕꯗꯨ ꯈꯪꯕ꯭ꯔꯥ ꯑꯗꯨꯃꯥꯏꯅꯁꯨ ꯌꯥꯝ ꯇꯧꯋꯤꯅꯦ ꯇꯧꯔꯤꯁꯦ ꯍꯧꯖꯤꯛꯁꯦ ꯑꯩꯁꯦ ꯅꯪꯁꯦ ꯆꯠꯄꯁꯨ ꯊꯤꯟꯗꯣꯛꯅꯤꯡꯕꯅꯦꯕ ꯑꯗꯨꯁꯨ ꯅꯪ ꯍꯧ ꯗ꯭ꯔꯦꯅꯦ ꯇꯧꯔꯤꯁꯦ
ꯈꯔ ꯂꯩꯗꯔꯥꯗꯤ ꯑꯩꯈꯣꯏꯁꯨ ꯅꯨꯡꯉꯥꯏꯖꯗꯣꯅꯤ
ꯍꯣꯏꯌꯦ ꯅꯨꯡꯉꯥꯏꯗꯣꯏꯅꯦ ꯑꯗꯨꯅꯦ ꯂꯩꯇꯕꯁꯨ ꯌꯥꯗꯦ ꯍꯥꯏꯒꯨꯝ ꯇꯧꯕꯅꯦ ꯃꯣꯏꯗꯨꯗꯤ
ꯒꯥꯔꯤ ꯑꯃ ꯊꯧꯔꯛꯄꯁꯤ ꯌꯥꯝꯅ ꯂꯥꯞꯅ ꯂꯥꯞꯅ ꯇꯥꯟꯅꯔꯦ ꯍꯧꯖꯤꯛꯇꯤ
ꯍꯣꯏ ꯎꯗ꯭ꯔꯁꯨ ꯈꯪꯉꯦ ꯍꯥꯏꯕ ꯃꯣꯏꯁꯦ ꯂꯥꯛꯑꯦ ꯍꯥꯏꯕꯁꯦ ꯃꯈꯣꯟꯁꯤꯅ ꯑꯗꯨ ꯅꯪꯕꯨ ꯅꯪꯒ ꯅꯪꯒꯤ ꯀꯩꯅꯣꯗꯨꯕꯨ ꯂꯥꯛꯑꯕ꯭ꯔꯣ ꯅꯠꯇ꯭ꯔꯒꯅ ꯊꯦꯡꯅ ꯅꯪ ꯀꯃꯥꯏꯅ ꯇꯧꯔꯕꯅꯣ
ꯑꯩꯁꯨ ꯁꯨꯝ ꯈꯔ ꯈꯔ ꯊꯣꯛꯂꯛꯄ ꯍꯧꯔꯣꯏꯅꯦ ꯃꯥꯁꯨ ꯂꯥꯛꯄꯗ ꯑꯩꯗ ꯎꯖꯥ ꯎꯔꯗꯤ ꯈꯪꯉꯦꯗꯅ
ꯑꯣ ꯍꯣꯏ ꯍꯣꯏ ꯅꯪ ꯅꯊꯅ ꯊꯣꯛ ꯊꯣꯛꯈꯤꯕꯗꯣ ꯑꯩꯁꯨ ꯌꯥꯝꯗꯤ ꯅꯨꯡꯉꯥꯏꯇ꯭ꯔꯕ ꯑꯗꯣ ꯑꯁ ꯈꯪꯗꯦꯅꯦ ꯒꯌꯥꯟ ꯃꯦꯟ ꯚꯥꯞ ꯃꯦꯟ ꯑꯃ ꯇꯥꯍꯧꯗ꯭ꯔꯦꯅꯦ ꯑꯗꯨ ꯆꯠꯄꯗꯣ ꯐꯖꯅ ꯆꯠꯂꯨꯀꯣ
ꯍꯣꯏ ꯍꯣꯏ ꯅꯪꯁꯨ ꯐꯖꯅ ꯐꯖꯅ ꯂꯩꯌꯨ
ꯍꯣꯏ ꯍꯣꯏ ꯅꯥ ꯍꯨꯔꯦꯟ ꯍꯣꯏ ꯅꯪ ꯍꯣꯔꯦꯟ ꯌꯧꯔꯒ ꯑꯗꯨ ꯑꯗꯥ ꯋꯥꯗꯣ ꯐꯖꯅ ꯍꯥꯏꯔꯛꯑꯣ ꯌꯨꯝ ꯌꯧꯔꯒ ꯇꯦꯛꯇ ꯀꯥꯗꯅ ꯌꯧꯕ ꯍꯥꯏꯁꯦ ꯐꯩꯗꯅꯀꯣ ꯑꯁꯨꯝ ꯂꯩꯕꯅꯤꯅ ꯂꯝꯕꯤꯗ ꯀꯩ ꯇꯧꯋꯦ ꯀꯩ ꯇꯧꯒꯦ ꯍꯥꯏꯕꯗꯣ ꯈꯪꯅꯗꯦꯕ ꯍꯧꯖꯤꯛꯇꯤ ꯑꯗꯨꯗꯨ ꯅ ꯅꯪ ꯍꯣꯔꯦꯟ ꯀꯣꯛ ꯐꯣꯟꯗꯣ ꯀꯣꯛ ꯇꯧꯕꯤꯔꯛꯑꯣ
ꯍꯣꯏ ꯍꯣꯏ ꯂꯩꯕꯗꯨ ꯒ꯭ꯌꯥꯟ ꯇꯥꯅ ꯂꯩꯌꯣ ꯂꯥꯏꯔꯤꯛ ꯅꯤꯡꯊꯤꯖꯅ ꯄꯥꯔꯒ ꯍꯧꯖꯤꯛꯀꯥꯟ ꯃꯇꯝꯁꯤ ꯂꯥꯏꯔꯤꯛ ꯌꯥꯎꯗ꯭ꯔꯗꯤ ꯑꯝꯇ ꯌꯥꯗ꯭ꯔꯦ
ꯍꯣꯏ ꯍꯣꯏ ꯆꯨꯝꯃꯤꯗꯪ ꯍꯥꯏꯗꯣ ꯌꯥꯝ ꯆꯨꯝꯕ ꯋꯥꯐꯝꯅꯦ ꯑꯗꯣ ꯑꯩꯁꯨ ꯂꯥꯏꯔꯤꯛꯇꯁꯦ ꯈꯔ ꯄꯥꯔꯒ ꯑꯗꯨꯃꯥꯏꯅ ꯇꯧꯔꯒ ꯂꯩꯇ꯭ꯔꯗꯤ ꯑꯗꯩꯗꯤ ꯑꯁ ꯂꯥꯏꯔꯤꯛ ꯇꯝꯕꯁꯤ ꯋꯥꯁꯨ ꯋꯥꯏꯅꯦ ꯇꯧꯔꯤꯁꯦ ꯑꯗꯨꯏꯗꯨꯅ ꯂꯥꯏꯔꯤꯛꯇ ꯈꯔ ꯄꯥꯕ ꯇꯧꯗ꯭ꯔ ꯗꯤ ꯌꯥꯔꯔꯣꯏ ꯑꯩꯁꯨ
ꯄꯥꯎ ꯄꯥꯎ ꯂꯥꯏꯔꯤꯛ ꯄꯥꯕ ꯅꯠꯇ꯭ꯔꯗꯤ ꯍꯧꯖꯤꯛꯇꯤ ꯂꯝꯕꯤ ꯂꯩꯇꯦ ꯂꯥꯏꯔꯤꯛ ꯄꯥꯔꯒ ꯏꯁꯥꯒꯤ ꯏꯍꯩꯅ ꯆꯪꯖꯕꯁꯤꯅ ꯏꯁꯥꯒꯤ ꯏꯍꯩꯗꯨ ꯍꯩ ꯍꯧꯔꯗꯤ ꯈꯨꯗꯤꯡꯃꯛꯇ ꯃꯥꯏ ꯄꯥꯛꯏ
ꯍꯣꯏ ꯍꯣꯏ ꯆꯨꯝꯃꯤ ꯌꯥꯝꯅ ꯅꯪ ꯊꯣꯛꯈꯤꯕꯗꯣ ꯑꯩ ꯎꯕꯨꯗꯤ ꯎꯕꯅꯦ ꯑꯥꯗꯒꯤ ꯈꯔ ꯂꯥꯞꯅ ꯑꯩꯗꯤ ꯅꯪꯒꯤ ꯀꯩꯅꯣꯗꯣ ꯂꯥꯛꯑꯕ꯭ꯔꯥ ꯍꯥꯏꯔꯒ ꯂꯥꯛꯇ꯭ꯔꯤꯕ ꯃꯥꯜꯂꯤꯅꯦ
ꯍꯣꯏ ꯃꯥꯁꯨ ꯂꯥꯛꯑꯦꯗꯤ ꯍꯥꯏꯔꯛꯈꯤꯕꯅꯤ ꯑꯗꯨꯅ ꯃꯥꯅ ꯎꯅꯕꯅꯦꯅ ꯍꯥꯏꯗ ꯑꯗꯨꯝ ꯊꯣꯛꯂꯛꯑꯦ
ꯅꯪꯅ ꯈꯔ ꯉꯥꯏꯉꯝꯗꯕꯒ
ꯑꯩꯅ ꯉꯥꯏ ꯉꯝꯗꯕꯒꯤ ꯅꯠꯇꯦꯗ
ꯑꯗꯨ ꯅꯪꯗꯨ ꯌꯥꯝ ꯁꯥꯡꯅ ꯆꯠꯇ꯭ꯔꯁꯨ ꯋꯥꯅꯤ ꯀꯩꯅꯣꯗ ꯉꯥꯏꯔꯒ ꯂꯩꯌꯣ ꯀꯩꯅꯣ ꯌꯥꯝ ꯁꯥꯡꯅ ꯆꯠꯇꯕꯤꯗ ꯃꯆꯤꯟꯒꯤꯗꯨꯗ ꯑꯗꯨꯝ
ꯍꯣꯏ ꯍꯣꯏ ꯉꯥꯏꯔꯗꯕꯅꯤ ꯉꯥꯏꯔꯗꯝꯅꯤ
ꯑꯁ ꯅꯣꯡꯕꯨ ꯇꯥꯔꯛꯇꯣꯏꯔꯤꯕ꯭ꯔꯥ ꯈꯪꯗꯦꯗ ꯇꯧꯔꯤꯁꯤ ꯅꯨꯡꯁꯥꯁꯨ ꯁꯥꯗꯦ ꯍꯧꯖꯤꯛꯁꯤꯅ ꯅꯣꯡꯁꯤ ꯑꯃꯨꯛ ꯇꯥ ꯅꯨꯡꯁꯥ ꯑꯃꯨꯛꯁꯥ ꯍꯥꯏꯕ ꯃꯐꯝꯁꯦ ꯑꯃꯨꯛ ꯈꯪꯗꯦ ꯇꯧꯔꯤꯁꯤ ꯊꯕꯛ ꯁꯨꯊꯣꯛꯄꯗ ꯌꯥꯝ ꯅꯨꯡꯉꯥꯏꯇꯦꯕ ꯁꯨꯃꯥꯏꯅ ꯇꯧꯕꯁꯦ
ꯍꯣꯏ ꯅꯨꯡꯁꯥꯥꯁ ꯁꯥꯒꯦꯒ ꯁꯥꯔꯣ ꯅꯣꯡꯁꯤ ꯇꯥꯒꯦꯒ ꯇꯥꯔꯣ ꯅꯠꯇ꯭ꯔꯗꯤ ꯊꯕꯛ ꯆꯠꯊꯣꯛ ꯈꯣꯇꯣꯛꯄꯗ ꯌꯥꯝꯅ ꯅꯨꯡꯉꯥꯏꯇꯕ ꯍꯥꯏꯕꯗꯣ ꯑꯣꯏ
ꯅꯪꯕꯨ ꯁꯥꯇꯤꯟꯒꯥꯗꯤ ꯌꯥꯎꯕ꯭ꯔꯣ ꯅꯪ ꯍꯣꯔꯦꯟ ꯊꯕꯛ ꯆꯠꯇꯣꯏꯗꯨꯕꯨ ꯀꯩꯅꯣ ꯅꯣꯡ ꯇꯥꯁꯤꯜꯂꯛꯑꯒꯅ ꯀꯃꯥꯏꯅ ꯇꯧꯗꯣꯔꯤꯝ
ꯑꯁ ꯅꯣꯡ ꯇꯥꯁꯤꯜꯂꯛꯑꯒꯅ ꯊꯨꯞꯇ꯭ꯔꯗꯤ ꯎꯄꯥꯏ ꯂꯩꯔꯔꯣꯏ
ꯍꯣꯏꯅꯦ ꯑꯁ ꯅꯨꯡꯉꯥꯏꯇꯦ ꯑꯗꯨ ꯅꯣꯡ ꯇꯥꯔꯛꯇꯕ ꯃꯥꯏ ꯑꯣꯏꯁꯨ ꯑꯣꯏꯖꯅꯤꯁꯦ
ꯒꯥꯔꯤ ꯃꯆꯥꯗꯅꯤꯅ ꯁꯥꯇꯤꯟ ꯀꯨꯞꯄꯒ ꯊꯧꯕꯁꯨ ꯌꯥꯗꯦ ꯑꯗꯨꯅ ꯅꯣꯡꯗꯨ ꯇꯥꯔꯛꯑꯒ ꯃꯁꯤ ꯑꯃꯗ ꯊꯨꯞꯄꯒ ꯂꯩꯕ ꯑꯗꯨꯅ ꯍꯦꯟꯅ ꯐꯔꯦ
ꯍꯣꯏ ꯍꯣꯏ ꯆꯨꯝꯃꯦ ꯑꯗꯨꯁꯨ ꯑꯗꯨ ꯇꯞꯅ ꯇꯞꯅ ꯊꯧꯔꯒ ꯐꯖꯅ ꯒ꯭ꯌꯥꯟ ꯇꯥꯅ ꯂꯣꯏꯁꯟꯅꯉꯥꯏ ꯌꯥꯧꯁꯟꯅꯉꯥꯏ ꯇꯧꯑꯣ ꯅꯪꯒꯤ ꯊꯕꯛꯇꯨꯁꯨ ꯅꯪꯅꯕ ꯁꯣꯏ ꯅꯪꯅꯤꯗ
ꯍꯣꯏ ꯍꯣꯏ
ꯑꯣ ꯉꯥꯏꯈꯣ ꯉꯥꯏꯈꯣ ꯉꯥꯏꯈꯣ ꯉꯥꯏꯈꯣ ꯑꯩꯁꯨ ꯅꯪꯅꯒꯤꯗꯣ ꯂꯥꯞ ꯎꯔꯦ ꯑꯗꯨꯗꯣ ꯍꯣ ꯍꯣ ꯍꯣꯏ ꯊꯝꯃꯣ ꯊꯝꯃꯣ ꯊꯝꯃꯣ
ꯍꯣꯏ ꯍꯣꯏ ꯑꯣ